ꯇꯂꯞ ꯐꯔꯃꯥꯏꯁ ꯑꯞ ꯔꯦꯗꯤꯌꯑꯣ
ꯀꯍꯤꯌꯦ
ꯍꯦꯅꯥ
ꯀꯌꯥ ꯆꯥꯍꯥ ꯇꯦ ꯍꯦ
ꯅ ꯀꯩꯅꯣꯝꯇ ꯍꯥꯏꯒꯦꯅꯦ ꯅꯪꯅꯦ ꯅꯆꯥꯅꯨꯄꯥ ꯅꯨꯄꯥꯒꯤ ꯀꯣꯏꯅꯕ ꯅꯨꯄꯤꯗꯣ ꯐꯔꯦꯟ ꯔꯤꯀꯋꯥꯁ ꯊꯕꯥ ꯉꯝꯒꯗ꯭ꯔꯥ ꯉꯝꯃꯣꯏꯗ꯭ꯔꯥ ꯅꯪꯅ
ꯌꯥꯝ ꯌꯥꯝ ꯌꯥꯝ ꯂꯦꯝꯗꯕꯩ ꯋꯥꯔꯤꯅꯤꯗ
ꯑꯗꯨꯗꯤ ꯐꯦꯛ ꯑꯦꯀꯥꯎꯟ ꯑꯣꯏꯔꯝꯒꯅꯦꯕ ꯑꯩꯅ ꯈꯟꯖꯩ ꯃꯣꯏꯒꯤ ꯍꯥꯏꯗꯤ ꯑꯩ ꯈꯪꯗꯣꯛꯅꯤꯡꯕ ꯃꯤꯅ ꯕꯥ ꯃꯃꯄꯗꯤꯤ ꯀꯥꯏꯅꯒ ꯍꯥꯏꯔꯤ ꯀꯥꯏꯅ ꯊꯥꯖꯤꯜꯂꯒ ꯀꯩꯅꯣ ꯇꯧꯕꯩ ꯇꯥꯏꯞꯇ
ꯑꯗꯨꯅꯦ ꯌꯥꯝ ꯂꯦꯝꯗꯕ ꯋꯥꯅꯦꯕ ꯍꯪꯉꯨ ꯀꯩꯅꯣ ꯗꯥꯏꯔꯦꯛ ꯍꯦꯛꯇ
ꯑꯗꯨꯅꯦ ꯑꯗꯨꯅ ꯇꯥꯛꯄꯗꯤ ꯃꯅꯦꯝꯄꯧ ꯃꯁꯥꯗꯗꯤ ꯑꯣꯏꯔꯝꯃꯣꯏ
ꯅꯠꯇꯦꯃꯦ ꯃꯤꯗꯨꯗ ꯍꯪꯉꯣ ꯃ ꯃꯥꯏ ꯏꯁꯀ꯭ꯔꯤꯟ ꯁꯣꯠ ꯂꯧꯔꯒ ꯁꯤ ꯅꯣꯏ ꯃꯥꯏꯔꯥꯅ ꯅꯥ
ꯃꯥꯅꯦ ꯍꯥꯏꯔꯛꯑꯗꯤ ꯉꯝꯃꯔꯣꯏ ꯑꯗꯨ ꯑꯃꯨꯛ ꯍꯦꯟꯅ
ꯑꯦ ꯀꯩꯒꯤꯅꯣ ꯍꯪ ꯇꯔꯦ ꯀꯩꯅꯣ ꯑꯗꯨ
ꯅꯠꯇꯦꯌꯦ ꯍꯣ ꯑꯩꯗꯤ ꯃꯁꯛ ꯈꯪꯗꯕ ꯊ ꯂꯩꯒꯦ ꯃꯤ ꯀꯅꯥꯅꯣ ꯈꯪꯗꯦꯗꯅ
ꯍꯪꯇꯔꯦꯗꯥꯅ ꯃꯤꯗꯨꯗ ꯏꯟꯀ꯭ꯋꯥꯏꯔꯤ ꯑꯃꯝ ꯇꯧ ꯇꯥꯔꯦꯗꯅ ꯀꯩꯅꯣ ꯁꯨꯃꯥꯏꯅ ꯇꯧꯔꯛꯏꯁꯦꯅ ꯃꯥꯏ ꯃꯑꯣꯡꯗ ꯑꯦ ꯈꯪꯅꯨ ꯈꯣꯠꯅꯨ ꯇꯤꯜꯟꯅꯧ ꯀꯥꯏꯔꯒꯅ ꯍꯥꯏꯔꯦ ꯅꯠꯇꯕꯗꯨꯗꯤ ꯀꯩꯗꯧꯕ ꯃꯃ
ꯌꯥꯝ ꯍꯧꯋꯦ ꯇꯞꯅ ꯉꯥꯡꯉꯣ
ꯃꯃꯥꯅꯤ ꯀꯃꯥꯏꯅ ꯈꯪꯉꯤꯅꯣꯕ
ꯑ ꯑꯗꯨꯗ ꯑꯣꯏꯅ ꯈꯜꯦ ꯑꯣꯏꯔꯝꯃꯦ ꯐꯔꯦ ꯑꯣꯏꯔꯝꯗ꯭ꯔꯦ ꯐꯔꯦ ꯀꯩꯝ ꯉꯥꯡꯗꯪ ꯀꯩꯝ ꯍꯥꯏꯗꯕꯤꯗ ꯀꯩꯝꯇ ꯑꯦꯛꯁꯦꯞꯇ ꯇꯧꯗꯕꯤꯗ ꯑꯣꯏꯔꯝꯃꯦ ꯈꯜꯂ ꯃꯥꯅꯦ ꯈꯜꯂꯒ ꯃꯥꯅꯦ ꯈꯪꯉ ꯈꯪꯅ ꯑꯩꯅ ꯀꯩꯗꯧꯕꯩ ꯑꯦꯛꯁꯦꯞ ꯇꯧꯗ꯭ꯔꯤꯅꯣꯃ ꯍꯥꯏꯔꯗ꯭ꯔꯥ ꯑꯩ ꯌꯦꯡꯕ ꯂꯥꯛꯏꯅꯦ ꯍꯥꯏꯕ ꯃꯣꯏ ꯏꯁꯇꯣꯛ ꯇꯧ ꯂꯥꯛꯏꯅꯦ ꯍꯥꯏꯕ
ꯑꯗꯨ ꯅꯪꯅ ꯀꯤꯗꯧ ꯅꯠꯇꯦ ꯍꯥꯏꯕ ꯅꯪ ꯃꯤ
ꯀꯤꯕꯒꯤ ꯅꯠꯇꯦ ꯌꯦꯡꯍꯟꯅꯤꯡꯗꯕ ꯍꯥꯏꯇꯥꯔꯦ ꯍꯥꯏꯗꯤ ꯀꯩ ꯍꯥꯏꯇꯥꯥꯔꯦ ꯑꯩꯒꯤ ꯋꯥꯔꯜꯗ ꯆꯪꯍꯟꯅꯤꯡꯗꯕꯗꯣ
ꯃꯣꯏ ꯏꯁꯇꯥꯏꯜꯗꯨ ꯀꯩꯅꯣ ꯑꯗꯨꯕꯗꯗꯤ ꯃꯥ ꯀꯔꯝꯕ ꯃꯤꯅꯣꯗꯗꯤ ꯊꯤꯔꯣ ꯌꯦꯡꯉꯣ ꯀꯩ ꯂꯣꯛ ꯇꯧꯗ꯭ꯔꯗꯤꯦ ꯀꯔꯝꯕꯃꯤꯗꯥꯅꯣ ꯀꯔꯤ ꯃꯥꯏꯟꯁꯦꯠ ꯂꯩꯒꯦꯗ ꯑꯗꯨꯝ ꯊꯣꯛꯂꯛꯑꯅꯤ ꯍꯥꯏꯕ ꯃꯥꯥꯏ ꯑꯦꯀꯥꯎꯟꯗꯨꯗ ꯪ ꯅꯪꯅ ꯅꯪꯦ ꯇꯧꯗ꯭ꯔꯁꯨꯅꯦ ꯃꯥꯒꯤꯗ ꯆꯪꯉ ꯌꯦꯡꯉꯣꯕ
ꯌꯥꯗꯦ ꯍꯥꯏꯕꯗꯣ ꯑꯩꯁꯦ ꯑꯇꯗꯗꯤ ꯌꯦꯡꯕ ꯌꯥꯗꯦꯕ
ꯃꯥ ꯂꯣꯛ ꯇꯧꯕ꯭ꯔꯥ
ꯂꯣꯛ ꯇꯧꯗꯦ ꯑꯗꯨ ꯑꯣꯏꯔꯒꯁꯨ ꯈꯪꯗꯦ ꯅꯠꯇ꯭ꯔꯒ ꯃꯣꯏ ꯑꯦꯀꯥꯎꯟꯗ ꯍꯥꯡꯗ ꯉꯥꯏꯔꯤ ꯑꯇꯣꯞꯄ ꯃꯤꯅ ꯍꯥꯡꯖꯟꯕ ꯃꯥꯜꯂꯦ ꯍꯥꯏꯕ ꯑꯩꯗꯤ
ꯑꯗꯨ ꯍꯦꯛ ꯃꯥꯜꯂꯦ ꯑꯗꯨꯗꯤ
ꯍꯣꯏ ꯃꯥꯒꯤ ꯍꯥꯟꯅ ꯈꯪꯅꯔꯝꯕ ꯅꯨꯄꯤꯗꯨꯅ ꯑꯩꯉꯣꯟꯗ ꯐꯦꯛꯀꯥꯎꯟ ꯁꯥꯔꯒ ꯌꯥꯝ ꯊꯥꯔꯛꯄꯅꯦ ꯑꯩꯅ ꯈꯪꯕꯒꯤ ꯔꯤꯁꯦꯞꯁꯟ ꯇꯧ ꯇꯧꯗꯕꯗ ꯑꯗꯨꯒꯨꯝꯕꯁꯨ ꯑꯝꯗ ꯃꯥꯜꯂꯦ ꯍꯥꯏꯕ
ꯐꯦꯁꯕꯨꯛꯅꯁꯨ ꯊꯥꯖꯤꯟꯅꯕꯁꯨ ꯂꯩꯕꯅꯦ ꯐꯦꯁꯕꯨꯛꯅꯅꯦ ꯑꯃꯒ ꯑꯃꯒ ꯊꯥ ꯈꯤꯇꯤ ꯀꯦ ꯍꯦꯔꯄꯔꯤꯌꯥ ꯑꯣꯏꯒꯣ
ꯇ ꯀꯔꯒꯅ ꯍꯥꯏꯔꯤꯔꯣ ꯃꯑꯣꯡꯗ
ꯑꯥ
ꯑꯗꯨꯗ ꯊꯥꯈꯤꯒꯦꯅ ꯍꯪꯏꯔꯕ
ꯅꯠꯇꯦ ꯅ ꯑꯩꯉꯣꯟꯗ ꯐꯣꯔꯦꯟ ꯔꯤꯀ꯭ꯋꯦꯁ ꯇꯧꯔꯛꯏꯅ ꯍꯥꯏꯕ ꯈꯪꯅꯕ ꯃꯤ ꯑꯗꯨꯒꯅꯦ ꯑꯩꯒꯤ ꯊꯥꯗꯦꯅ ꯍꯥꯏ ꯑꯗꯨꯗꯤ ꯑꯗꯨꯗꯤ ꯐꯦꯁꯕꯨꯛꯅ ꯐꯦꯁꯕꯨꯛ ꯄꯥꯏꯕ ꯑꯃꯝꯅ ꯇꯧꯕꯤꯕ ꯃꯥꯟꯗ꯭ꯔꯣ ꯑꯗꯨꯗꯤ ꯑꯗꯨꯃꯁꯨ ꯂꯩꯕꯅꯦ ꯍꯥꯏꯕꯅꯤꯗ ꯑꯗ ꯀꯔꯝꯕ ꯃꯤ ꯅꯣꯗꯣ ꯌꯦꯡꯉꯣꯕ ꯐꯦꯛ ꯑꯣꯏꯔꯗꯤ ꯀꯦꯝꯇ ꯄꯣꯁ ꯊꯥꯒꯠꯂꯔꯣꯏ ꯀꯩꯝ ꯇꯧꯔꯔꯣꯏ ꯐꯣꯇꯣ ꯅꯨꯡꯗꯣ ꯀꯩꯝ ꯇꯧꯔꯔꯣꯏ ꯍꯦꯛ ꯑꯃꯨꯛ ꯈꯨꯗꯛꯇ ꯍꯥꯡꯖꯜꯂ ꯇꯧꯔꯛꯀꯅꯦꯕ ꯌꯦꯡꯊꯣꯛꯅꯕ ꯅꯪ ꯀꯩꯗꯧꯔꯤꯒꯦ ꯌꯦꯡꯊꯣꯛꯅꯕ
ꯐ꯭ꯔꯦꯟꯗꯨꯕꯨꯅꯦ ꯊꯥꯔꯇꯤ ꯁꯤꯛꯁ ꯈꯛꯇꯪ ꯂꯩꯌꯦꯕ ꯐ꯭ꯔꯦꯟ ꯊꯥꯔꯇꯤ ꯁꯤꯛꯁ ꯀꯅꯥ ꯂꯩꯅꯒꯦ ꯃꯤ ꯂꯣꯏ ꯆꯥꯝ ꯆꯅꯤ ꯆꯥꯝꯃꯉꯥ ꯂꯤꯁꯤꯡ ꯂꯩꯅꯕ ꯉꯥꯛꯇꯅꯦ
ꯎ ꯑꯩꯗꯤ ꯑꯁꯦ ꯐꯨꯇꯧ ꯇꯧꯗꯦ ꯃꯁꯛ ꯈꯪꯗꯗꯤꯦ ꯑꯝꯇ ꯑꯩꯗꯤ
ꯍꯣꯏ ꯑꯩ ꯃꯁꯛ ꯈꯪꯗꯕ ꯁꯥꯔ ꯂꯩꯔꯒꯦꯕ ꯑꯦꯁꯦꯞ ꯇꯧꯗꯕꯤꯗꯗꯅ ꯐꯠꯇ꯭ꯔꯣ
ꯍꯣꯏ ꯇꯎꯔꯅꯤ ꯇꯣꯛꯑꯣ ꯑꯗꯨꯒ ꯃꯤ ꯍꯪꯉꯣꯃꯦ ꯅꯣꯏ ꯃꯤꯗꯨꯗ
ꯍꯪꯉꯨꯔꯒ ꯑꯁꯦꯡꯕ ꯃꯨꯛ ꯑꯣꯏꯔꯝꯃꯗꯤ ꯁꯤꯅꯦ ꯑꯣꯏꯔꯝꯕ ꯑꯃ ꯑꯣꯏꯔꯝꯗꯕ ꯑꯃ ꯑꯅꯤꯅꯦꯕ ꯂꯩꯔꯤꯗꯣ ꯑꯣꯞꯁꯟꯖꯦ
ꯑꯣꯏꯔꯝꯃꯦ ꯐꯔꯦ ꯑꯣꯏꯔꯝꯗ꯭ꯔꯦ ꯐꯔꯦ ꯈꯪꯗꯤ ꯈꯪꯗꯣꯛ ꯇꯥꯔꯦ
ꯍꯦꯃ ꯑꯗꯨꯗꯤ ꯑꯣꯏꯔꯝ ꯇꯔꯗꯤ ꯑꯩꯅ ꯑꯃꯨꯛ ꯑꯁ ꯉꯝꯃꯔꯣꯏ ꯇꯜꯂ ꯍꯩꯅꯗꯦꯕ ꯑꯩ ꯁꯣꯝ ꯅꯥꯀꯅꯤ ꯏꯃꯥꯟꯅꯕꯤ ꯏꯃꯥꯟꯅꯕꯁꯤꯡꯒ ꯌꯥ ꯍꯒꯠꯂ ꯂꯩꯅꯤꯡꯉꯦ ꯍꯥꯏꯕ ꯅꯠꯇ꯭ꯔꯣ ꯑꯗꯨꯝ ꯀꯩꯅꯣꯝ ꯀꯩꯅꯣꯃ
ꯎꯝ ꯑꯣꯏꯠ ꯊꯨꯅ ꯇꯥꯔꯣ ꯑꯗꯣ
ꯇꯥꯔꯣ ꯀꯩꯗꯗꯅ ꯅꯪ ꯊꯔꯣꯏꯏꯗ ꯅꯣꯅꯤꯗꯒꯤꯔ
ꯄꯨꯈꯤꯁ ꯆꯜꯗ
ꯅꯪꯅ ꯈꯨꯜꯂꯤꯕ
ꯃꯊꯛꯇ ꯇꯣꯡꯉ ꯃꯌꯥꯝ ꯂꯩꯔꯝꯃꯦ
ꯑꯇꯧ ꯌꯥꯝꯕꯗꯤ ꯌꯧꯅꯦ ꯉꯥꯏꯈꯣ ꯅꯪ ꯁꯦꯟꯗꯟ ꯀꯔꯝꯕ ꯇꯣꯡꯉ ꯆꯠꯂꯦ
ꯃꯊꯛꯇꯅꯦ ꯑꯩ ꯉꯁꯥꯏꯁꯦ ꯈꯣꯡꯡꯂꯛꯁꯤꯦ ꯌꯥꯝ ꯃꯣꯠꯂꯝꯃꯦꯅ ꯆꯥꯝꯊꯣꯛ ꯆꯠ
ꯀꯩꯅꯣ ꯑꯩꯒꯤ ꯁꯟꯗꯂ ꯇꯣꯡꯒꯦ ꯍꯥꯏꯔꯗꯤꯅꯦ ꯀꯣꯂꯥꯄꯨꯔꯤ ꯑꯩꯈꯣꯏꯒꯤ ꯂꯩꯔꯛꯄꯗꯣ ꯑꯗꯨ ꯇꯣꯡꯉꯣ ꯀꯩꯅꯣꯗꯤ ꯇꯣꯡꯉꯗꯣ ꯅꯪꯒꯤ ꯑꯁꯤꯒꯤ ꯑꯅꯥꯟꯕꯤꯕ꯭ꯔꯥ ꯃꯆꯨꯗꯣ
ꯍ
ꯅꯠꯇꯦ ꯑꯩ ꯃꯅꯤꯡꯁꯤꯗꯕꯨ ꯅꯥꯟꯊꯨꯒꯦ ꯇꯧꯋꯦꯕ ꯅꯪ ꯅꯪ ꯑꯩꯗꯤꯀꯣ ꯍꯥꯏꯁꯤꯅꯤꯀꯣ ꯅꯈꯣꯛ ꯅꯈꯣꯛꯀ ꯇꯦꯛꯇꯅ ꯈꯣꯠꯇꯅ ꯍꯥꯟꯅꯗꯒꯤꯁꯨ ꯁꯤꯡꯂꯤꯅꯤ ꯅꯥꯎꯔꯤꯒ ꯁꯣꯜꯂꯤꯀꯥꯟꯗꯨꯗ ꯑꯗꯨꯃꯥꯏꯅ ꯅ ꯂꯥꯏꯊꯦꯛꯈꯤꯗꯅꯒ ꯇꯧꯔ ꯁꯤꯠꯈꯤꯗꯅꯒ ꯇꯧꯔꯗꯤꯦ ꯑꯩ ꯉꯝꯃꯣꯏꯀꯣꯗꯤ ꯑꯩꯗꯤ ꯍꯥꯏꯖꯍꯧꯁꯤꯅꯤꯀꯣ
ꯀꯨꯝꯗꯤꯦꯋꯥꯔꯦꯃꯤ ꯃꯊꯛ ꯄꯣ
ꯂꯩꯅꯥꯊꯦꯛꯄꯨꯗꯤ ꯂꯩꯊꯣꯛꯑꯣ ꯑꯗꯨ ꯑꯣꯏ ꯇꯥꯔꯒꯁꯨ ꯑꯗꯨꯏꯁꯨ ꯑꯅꯥꯟꯕ ꯖꯒꯥꯗꯣ ꯆꯪꯉꯨꯅꯨ ꯍꯥꯏꯣꯕꯅꯦ ꯅꯪ ꯂꯩꯔꯥꯏꯗꯨꯗꯗꯨ ꯖꯤ ꯂꯥꯎꯅ ꯂꯦꯝꯕꯤꯕꯣꯏꯁꯤꯠꯂ ꯀꯥꯟꯁꯤꯗ ꯅꯪꯗꯤ ꯅꯁꯥꯁꯨ ꯂꯨꯝꯃꯦ
ꯈꯪꯉꯦ ꯈꯪꯉꯦ ꯑꯩ
ꯁꯤ ꯁꯤꯒꯤ ꯅꯨ ꯁꯤꯅ ꯑꯍꯨꯝꯕꯗ ꯄꯥꯏꯒꯗꯕ ꯑꯉꯥꯡꯁꯤꯕꯨ ꯁꯠꯂꯀꯥꯟꯁꯤꯗ ꯀꯔꯤ ꯀꯩꯕꯥ
ꯑꯩ ꯀꯩꯝ ꯍꯥꯏꯗꯦꯀꯣ ꯑꯩ ꯀꯩꯝ ꯍꯥꯏꯗꯦ
ꯉ ꯂꯩꯗꯤ ꯇꯨꯃꯤ ꯂꯩꯒꯅꯣ
ꯀꯩꯅꯣꯅꯦ ꯀꯩ ꯏꯔꯥ ꯂꯩꯕ ꯂꯩꯇꯕꯣ ꯀꯩꯅꯣ ꯏ
ꯁꯤꯅ ꯅꯥꯟꯊꯣꯏꯅꯤ ꯑꯩꯁꯦ ꯑꯩ ꯏꯁꯤꯡꯗ ꯀꯨꯝꯒꯅꯣꯅ ꯍꯥꯏꯕꯅꯦ ꯑꯩꯅ ꯍꯥꯏꯖꯩ
ꯎꯝ ꯎꯝ ꯀꯨꯝꯗꯦ ꯀꯨꯝꯗꯦ ꯀꯨꯝꯅꯤꯡꯉꯥꯏ ꯃꯆꯥꯛ ꯀꯔꯤꯝꯇꯦ ꯃꯊꯛꯇꯣ ꯃꯊꯛ ꯏꯊꯪꯗꯧꯅꯤ ꯂꯣꯏꯅꯃꯛꯅꯦ ꯏꯁꯤꯡ
ꯑꯗ ꯏꯁꯤꯡ ꯀꯥꯏ ꯑ ꯏꯪ ꯀꯥꯏ ꯍꯥꯏꯕꯅꯤ
ꯀꯥꯗꯦ ꯅꯪꯒꯣꯊꯣꯛ ꯏꯁꯪ ꯀꯥꯗꯕ ꯃꯐꯝꯗꯨꯗꯅꯦ ꯌꯣꯡꯁꯤ ꯆ ꯍꯧꯖꯤꯛꯅꯦ ꯃꯊꯛꯇꯣ ꯑꯗꯨꯁꯨ ꯈ꯭ꯋꯥꯏ ꯃꯊꯛꯇꯨꯁꯨ ꯏꯁꯤꯡ ꯊꯨꯝꯒꯠꯂꯦꯕ ꯉꯔꯥꯡ ꯅꯣꯡ ꯈꯨꯀꯟꯗꯨꯗ ꯉꯔꯥꯡ ꯅꯣꯡ ꯈꯨꯀꯟꯗꯨ ꯊꯨꯝ ꯊꯨꯝ ꯂꯩꯔꯝꯃꯦꯕ ꯄꯥꯊꯣꯛꯑꯦ
ꯅꯍꯥꯃꯨꯁꯨ ꯅꯍꯥꯃꯣꯅꯁꯨ ꯑꯩꯈꯣꯏꯅ ꯃꯃꯥꯡꯗ ꯌꯥꯔꯣꯏꯅ ꯍꯥꯏꯈ꯭ꯔꯦ ꯍꯧꯖꯤꯛꯅ ꯐꯥꯏꯅꯦꯜ ꯋꯥꯔꯅꯤꯡꯅꯤꯀꯣ ꯅꯍꯥꯅ ꯂꯥꯁ ꯋꯥꯔꯅꯦ ꯍꯟꯗꯛꯅ ꯐꯥꯏꯅꯦꯜ ꯋꯥꯔꯅꯤꯡꯅꯤ ꯍꯧꯖꯤꯛ ꯐꯥꯏꯅꯦꯜ ꯚꯦꯔꯤ ꯚꯦꯔꯤ ꯐꯥꯏꯅꯦꯜ ꯋꯥꯔꯅꯤꯡ ꯑꯔꯣꯏꯕꯗꯨꯒꯤ ꯑꯃꯨꯛ ꯍꯦꯟꯅ ꯑꯔꯣꯏꯕ ꯑꯗꯨꯏꯃ ꯇꯥꯕ꯭ꯔꯣ
ꯌꯦꯁ
ꯅꯪ ꯅꯪ ꯉꯁꯥꯏ ꯅꯪ ꯉꯁꯥꯏ ꯏꯟꯇꯕꯤꯌꯨ ꯅꯨꯡꯉꯥꯏꯕ꯭ꯔꯥ
ꯑꯅꯣꯣꯏ ꯏ ꯇꯥꯎꯕꯗꯗ ꯗꯃꯛ ꯌꯥꯝꯅ ꯃꯤꯗꯣ ꯌꯥꯝ ꯇꯞꯆ ꯏꯟꯖꯕ ꯌꯥꯝ ꯃꯥꯜꯂꯦ
ꯃꯥꯗ ꯊꯨꯡꯅ ꯉꯉꯍ ꯍꯥꯏꯖꯩꯕ
ꯏꯇꯦꯗ ꯃꯣꯂꯤ ꯁꯥꯔꯤ ꯀꯤꯝ ꯀꯥꯏꯖ ꯂꯥꯟꯖꯗꯕꯩ ꯇꯥꯏꯞꯇ ꯋꯥ ꯉꯥꯡꯕꯗ ꯖꯔ ꯖꯔ ꯖꯔꯒ ꯉꯥꯡꯈꯤ
ꯌꯥꯝ ꯀꯤꯖꯕ ꯃꯥꯜꯂꯦ ꯍꯥꯏꯕꯅꯤꯗ ꯋꯥ ꯉꯥꯡꯕꯗꯣ ꯀꯩ ꯍꯥꯏꯔꯛꯀꯗꯒꯦ ꯀ
ꯃꯃꯥꯡꯒꯤ ꯃꯌꯥꯝꯗꯨꯒ ꯈꯦꯠꯅꯕ꯭ꯔꯥ
ꯈꯦꯅꯩꯗ ꯑꯁꯥ ꯅꯨ ꯃꯤꯠ ꯃꯥꯏ ꯉꯝꯕ ꯉꯥꯛꯇꯇꯩꯗꯨꯗꯤ
ꯎꯝ
ꯉꯁꯥꯏꯗꯗꯤ ꯁꯣꯜꯂꯤ ꯁꯣꯜꯂꯤ ꯔꯦꯗꯤꯑꯣꯅꯤꯀꯥꯏ ꯌꯥꯝ ꯀꯤꯖ ꯃꯥꯜꯂꯦꯕ
ꯀꯤꯕꯨꯗꯤ ꯍꯥꯏꯋꯦꯅꯦ ꯃꫭꯏꯅ
ꯑꯥ
ꯃꯥ ꯃꯁꯥꯁꯨ ꯀꯤꯕꯨꯗꯤ ꯍꯥꯏꯕꯅꯦꯕ
ꯑꯗꯨꯅꯤ ꯃꯥꯏ ꯋꯥꯉꯥꯡꯗꯣ ꯃꯃꯥꯡꯗ ꯅꯣꯏꯅꯗꯣ ꯍꯥꯏꯅꯕ ꯑꯩꯅ ꯇꯥꯗ꯭ꯔꯁꯨ ꯃꯥꯏ ꯋꯥꯍꯩ ꯋꯥꯇꯥ ꯊꯣꯛꯏꯕ ꯋꯥꯉꯥꯡ ꯁꯉꯥꯡ ꯔꯤꯗꯝ ꯀꯩꯀꯔꯥꯗꯣ ꯌꯥꯝ ꯄꯤꯖꯅ ꯈꯨꯝꯃꯦ ꯉꯥꯡꯉꯦꯕ ꯀꯩꯁꯨ ꯀꯥꯏꯗꯦ ꯗꯣꯕꯨꯗꯤ ꯃꯥꯅ ꯀꯤ ꯍꯥꯏꯗꯨꯅꯦ ꯑꯗꯨꯝ ꯉꯥꯡꯕꯗ ꯈꯪꯉꯦꯕ
ꯎꯝ ꯅꯨꯡꯉꯥꯏꯕ꯭ꯔꯥ ꯅꯨꯡꯉꯥꯏꯇꯕ꯭ꯔꯥꯕ ꯎꯝ
ꯑꯩ ꯂꯣꯏꯕ ꯇꯥꯗ꯭ꯔꯦꯗ ꯅꯪ ꯅꯣꯏ ꯇꯥꯔꯝꯕꯗꯨꯗ ꯑꯩ ꯅꯨꯡꯉꯥꯏꯇꯦ ꯑꯁꯣꯏ ꯑꯉꯥꯝ ꯌꯥꯎꯔꯖꯨꯅ ꯇꯥꯕꯅꯦꯕꯀꯣ ꯇꯪꯈꯥꯏ ꯑꯃ ꯈꯔ ꯍꯦꯟ ꯇꯥꯔꯦ
ꯇꯦꯛ ꯑꯃ ꯇꯥꯕꯗꯨꯗ ꯅꯨꯡꯉꯥꯏꯕꯗꯤ ꯐꯥꯎꯕꯤꯕ꯭ꯔꯥ
ꯐꯥꯎꯕꯤ ꯐꯥꯎꯕꯤ ꯀꯩꯁꯨ ꯇꯧꯗꯦ ꯑꯩ ꯍꯥꯏꯗꯅꯦ ꯅꯣꯏꯒꯤ ꯃꯥꯒꯤ ꯏꯁꯩ ꯃꯇꯦꯛ ꯃꯇꯦꯛ ꯍꯥꯞꯄꯗꯣ
ꯎꯝ
ꯑꯗꯨꯅ ꯉꯁꯥꯏꯒꯤ ꯔꯣꯛ ꯍꯥꯏꯔꯒ ꯍꯦꯛꯇ ꯉꯎꯁꯟ ꯐꯩꯖꯟꯅꯕꯤ ꯇꯨꯡꯗꯥꯡ ꯇꯨꯡꯗꯥꯡ ꯅꯠꯇꯦꯕ ꯃꯩꯇꯩ ꯃꯩꯇꯩꯂꯣꯟ ꯑꯣꯏꯔꯒ ꯁꯨꯔꯗꯨꯗꯪ ꯇꯧꯖꯕꯩ ꯋꯥꯅꯦꯕ ꯌꯥꯝ ꯏꯪꯅ ꯆꯤꯛꯅ ꯇꯧꯖꯩ ꯍꯥꯏꯕ
ꯍꯣꯏ ꯑꯗꯨꯁꯨ ꯑꯣꯏꯔꯦ ꯑꯗꯨꯏꯃ ꯅꯪ ꯃꯤꯒꯤꯗꯤ ꯀꯃꯦꯟ ꯄꯤ ꯑꯩꯒꯤ ꯀꯃꯦꯟꯗꯤ ꯄꯤꯔꯛꯇꯦ ꯑꯩꯗꯤ ꯀꯃꯥꯏꯇ ꯑꯩꯗꯤ ꯈꯠꯄ꯭ꯔꯥ
ꯌꯥꯏ ꯍꯦꯛ ꯀꯩꯁꯨ ꯇꯧꯗ ꯑꯦ ꯏꯒ ꯏ ꯀꯔꯤ ꯍꯥꯏꯌꯣ ꯍꯥꯏꯅ ꯑꯗ ꯁꯤ ꯇꯧꯗ ꯅꯉꯣꯟꯗ ꯍꯥꯏꯅꯤꯡꯉꯥꯏ ꯀꯔꯤꯝ ꯂꯩꯇꯦ ꯍꯧꯖꯤꯛ ꯑꯇꯣꯞꯄ ꯃꯤꯗꯨꯒꯤ ꯋꯥꯈꯟꯅꯅꯕꯩ ꯋꯥꯟ
ꯎꯝ ꯅꯪ ꯎꯝ ꯆꯠ ꯆꯕꯣ
ꯑꯁ ꯉꯁꯥꯏ ꯑꯩꯅ ꯆꯥꯛ ꯂꯥꯝꯕꯗꯣ ꯑꯩꯅ ꯅꯝꯕꯗꯣ ꯅꯣꯏ ꯎꯔꯝꯃꯗꯤ ꯅꯣꯛꯅꯅꯤꯡꯉꯤ ꯆꯐꯤ ꯀ ꯌꯥꯝ ꯁꯨꯔꯒ ꯊꯧꯔꯣꯏ ꯃꯌꯥꯝ ꯑꯗꯨ ꯀꯧꯎꯔ ꯊꯕꯛ ꯑꯇꯩ ꯑꯇꯩ ꯃꯅꯤꯡꯉꯥꯏ ꯍꯦꯟꯅꯗꯦꯅꯥ ꯃꯌꯥꯝ ꯑꯁꯤ ꯈꯨꯋꯥꯑꯝꯅꯦ ꯑꯗꯩ ꯆꯥꯛ ꯂꯥ ꯃꯅꯤꯡꯈꯤꯗꯅ ꯑꯣ ꯏ ꯆꯆꯥꯁꯤ ꯂꯥꯛꯑꯣ ꯍꯥꯏꯔꯝꯕ ꯑꯝꯇ ꯂꯥꯛꯇꯦ ꯑꯗꯨꯝ ꯀꯦꯔꯤ ꯀꯦꯔꯤꯒꯤ ꯅꯝꯃ ꯆꯥꯊꯣꯛꯄꯅꯤꯅꯦ ꯑꯗꯒꯤ ꯑꯃꯨꯛ ꯆꯦꯡꯗꯨꯅ ꯃꯔꯨꯞ ꯑꯃ ꯁꯨꯄꯔ ꯐꯥꯏꯅ ꯍꯦꯜꯂ ꯃꯥꯅꯦ
ꯑꯗꯨꯗ ꯅꯪꯒꯤ ꯃꯨꯕꯥꯪꯦꯋꯥ ꯍꯥꯡꯉꯁꯦ ꯎꯆꯦ ꯎꯝ ꯂꯩꯕꯤꯗ ꯄꯂꯤ ꯆꯥꯃꯤꯟꯅꯣ ꯃꯈꯀꯣꯟ ꯍꯧꯕ ꯇꯥꯅꯣ ꯃꯥ ꯅꯪ ꯃꯇꯧ ꯃꯥꯏꯅ ꯇꯝꯖꯔꯛꯀꯅꯤ ꯅꯪ ꯃꯇꯧ ꯇꯝꯕ ꯃꯤꯗ ꯍꯦꯟꯅ ꯍꯦꯟꯕꯗ
ꯃꯤꯅꯦ ꯍꯥꯏꯗꯨ ꯑꯁ ꯃꯥꯗꯤ ꯆꯥꯕ ꯌꯥꯝ ꯅꯨꯡꯉꯥꯏꯕꯅꯤ ꯌꯦꯡꯕ ꯍꯥꯏꯗ ꯊꯥꯏꯅꯗꯩꯩ ꯍꯧꯅ
ꯇꯧꯔꯀꯦ